ꯇꯔꯕ ꯁꯦꯡꯅ ꯐꯖꯅ ꯇꯥꯔꯕ꯭ꯔꯥ
ꯇꯥꯏ ꯐꯥꯠ
ꯑꯩꯁꯦ ꯀꯩꯅꯣ ꯇꯧꯔꯤ ꯑ ꯑꯩ ꯍꯧꯖꯤꯛ ꯐꯤ ꯊꯨꯞꯄꯝꯕꯅꯦ ꯍꯁꯨ ꯄꯝꯃꯦꯕꯣ ꯀꯣ ꯀꯩꯅꯣ ꯇꯧꯔꯨꯕꯒꯤ ꯐꯤ ꯐꯤ ꯁꯨꯔꯨꯕꯒꯤ ꯑꯗꯨꯒ ꯂꯩꯔꯤ ꯍꯧꯖꯤꯛ ꯐꯤ ꯇꯨꯞꯄꯒ
ꯐꯤ ꯌꯥꯝꯅ ꯁꯨꯗꯣꯛꯄ꯭ꯔꯣ ꯉꯁꯤ
ꯁꯨꯗꯤꯗ ꯅꯅꯥꯍꯥꯟꯈꯩ ꯑꯩꯅ ꯉꯁꯥꯏ ꯍꯧꯖꯤꯛ ꯀꯛ ꯀꯛ ꯆꯠꯄꯗ ꯁꯦꯠꯂꯨꯕ ꯑꯗꯨꯗꯨꯒꯤ ꯊꯨꯞꯆꯟꯕ ꯆꯥꯏꯔꯒ ꯂꯩꯌꯦꯅ
ꯎꯝ
ꯅꯪꯗꯤ ꯀꯩ ꯇꯧꯔꯤꯅꯣ
ꯑꯩꯗꯤ ꯁꯤꯗ ꯃꯄꯥꯟꯅ ꯍꯥꯡꯁꯤꯂꯉꯉꯦ ꯀꯣꯅꯤꯗ ꯊꯣꯛꯑꯒ ꯍꯥꯡꯆꯤꯠ ꯂꯥꯡ ꯅꯨꯡꯁꯤꯠ ꯆꯥꯔꯤ
ꯑꯣ ꯍꯪꯆꯤꯠ ꯂꯥꯡꯕꯗꯨꯕꯨ ꯅꯨꯡꯉꯥꯏꯕ꯭ꯔꯣ ꯀꯩꯀꯩ ꯌꯦꯡꯒꯦ ꯀꯩꯀꯩ ꯎꯕ ꯐꯪꯒꯦ ꯁꯤꯡ
ꯑꯁ ꯑꯩ ꯋꯥꯔꯤ ꯂꯤꯔꯛ ꯑꯣꯀꯦ ꯑꯗꯨꯗꯤ ꯑꯩꯁꯤꯗꯩ ꯎꯕꯗ ꯀꯣꯅꯨꯡꯁꯨ ꯎꯔꯦ ꯆꯤꯡ ꯆꯤꯡ ꯃꯌꯥꯝꯁꯨ ꯎꯔꯦ
ꯀꯖ ꯃ
ꯑꯗꯨꯗꯗꯤ ꯌꯥꯝ ꯄꯨꯟ ꯗ
ꯑꯗ ꯅꯪ ꯄꯥꯏꯅꯤꯡꯕꯒ ꯄꯣꯛꯇ꯭ꯔꯣ ꯆꯤꯡ ꯄꯥꯠ ꯇꯨꯔꯦꯜ ꯎꯕꯗꯣ ꯏꯁꯥꯁꯨ ꯌꯥꯝꯅ ꯅꯨꯡꯉꯥꯏꯕꯅꯦ ꯑꯗꯩꯗꯤ ꯋꯥꯈꯜ ꯅꯨꯡꯉꯥꯏ ꯃꯤꯠ ꯅꯨꯡꯉꯥꯏꯇ꯭ꯔꯣ ꯅꯪꯒꯤ
ꯑꯩꯒꯤ ꯃꯤꯠꯁꯦ ꯃꯔꯤ ꯄꯥꯜꯂꯦꯕꯀꯣ
ꯑ
ꯃꯔꯤ ꯄꯥꯟꯕꯗꯣ ꯐꯔꯛꯀꯗ꯭ꯔꯥ ꯍꯥꯏꯕꯥꯅꯦ ꯑꯁꯪ ꯑꯃꯟ ꯌꯦꯡꯉꯒ
ꯑꯣ ꯑꯗꯨꯗꯤ ꯅꯪꯗꯣ ꯃꯤꯠꯇꯣ ꯅꯥꯕꯗꯣ ꯐꯅꯕꯅꯦ ꯈꯪꯕ꯭ꯔꯥ ꯅꯪꯗꯣ ꯍꯌꯦꯡꯈꯩ ꯐꯣꯟꯗꯣ ꯌꯥꯝ ꯌꯥꯝ ꯌꯥꯝ ꯌꯥꯝ ꯌꯦꯡꯉꯨꯔꯅꯣ ꯑꯗꯨꯗꯨꯒ ꯀꯩꯅꯣ ꯇꯧꯔꯣ ꯑꯁꯪ ꯑꯃꯥꯟꯒꯨꯝꯕꯗꯨꯅ ꯍꯦꯟꯅ ꯌꯥꯝꯅ ꯌꯦꯡꯉꯣ ꯐꯣꯟ ꯌꯥꯝ ꯌꯦꯡꯕ ꯍꯥꯏꯁꯦ ꯐꯁꯨ ꯐꯠꯇꯦꯗꯅ ꯃꯤꯠꯇꯣ ꯑꯗꯨꯗꯨꯅ ꯅꯪ ꯃꯤꯠꯇꯨ ꯐꯅꯕ ꯍꯣꯠ ꯍꯣꯠꯅꯕꯗ ꯑꯇꯣꯞꯄ ꯀꯔꯤꯝꯇ ꯌꯦꯡꯗꯕꯤꯗ ꯐꯣꯟ ꯀꯩꯀꯥꯗꯣ ꯌꯦꯡꯉꯨꯔꯅꯨ ꯑꯁꯪ ꯑꯃꯥꯟ ꯈꯔ ꯌꯦꯡꯉꯣ ꯑꯗꯨꯒ ꯅꯪꯗꯣ ꯒꯖꯔ ꯈꯔ ꯆꯥꯔꯣꯕꯀꯣ ꯒꯖꯔ ꯆꯥꯔꯗꯤ ꯃꯤꯠ ꯐꯩ ꯍꯥꯏꯗ꯭ꯔꯥ
ꯎꯝ ꯑꯗꯨ ꯅꯪ ꯒꯥꯖꯔ ꯂꯩꯅꯕ ꯄꯩꯁꯥꯗꯣ ꯂꯩꯇꯕ ꯑꯩꯗꯤ
ꯑꯗꯨꯗꯣ ꯀꯣꯠꯇ ꯑ ꯅꯪꯒꯤ ꯂꯩꯇ꯭ꯔꯒꯅ ꯂꯩꯔꯀꯥꯟ ꯂꯩꯔꯣ ꯕꯖꯥꯔꯗꯨꯗꯤ ꯂꯩꯗꯕꯗꯨꯗꯤ ꯅꯪ ꯒꯖꯔ ꯆꯥꯔꯗꯤ ꯒꯖꯔꯗꯣ ꯆꯥꯔꯒꯗꯤ ꯅꯪꯒꯤ ꯀꯩꯅꯣꯗ ꯃꯤꯠꯇꯣ ꯐꯗꯣꯏꯅꯤꯅꯦ ꯅꯪ ꯒꯖꯔꯗꯣ ꯆꯥꯁꯤꯜꯂꯣꯕ ꯈꯔ ꯌꯥꯝ ꯑꯗꯣ ꯍꯧꯖꯤꯛꯇꯤ ꯀꯩꯅꯣ ꯃꯇꯝꯅꯤꯅ ꯍꯩ ꯔꯥ ꯀꯩꯀꯥꯁꯨ ꯌꯥꯝ ꯃꯔꯥꯡ ꯀꯥꯏꯔꯝꯅꯤ ꯀꯥꯏꯗ꯭ꯔꯣ
ꯀꯥꯏꯌꯦ ꯑꯗꯣ ꯑꯩꯗꯤ ꯍꯧꯖꯤꯛ ꯖꯥꯝ ꯆꯥꯏꯌꯦ ꯁꯤꯗ ꯑꯩꯈꯣꯏꯗ ꯑꯩꯈꯣꯏꯁꯤ ꯂꯝꯕꯤ ꯖꯥꯝ ꯃꯌꯥꯝ ꯄꯥꯜꯂꯦꯕꯀꯣ ꯑꯗꯣ ꯉꯁꯥꯏ ꯍꯦꯛ ꯎꯏꯕ ꯏꯃꯥꯟꯅꯕꯤ ꯃꯌꯥꯝ ꯆꯠꯂꯒ ꯀꯌꯥꯝ ꯍꯤꯂꯛꯑꯦ ꯑꯗꯨꯗꯣ ꯆꯥꯏ ꯍꯥꯎꯋꯦ
ꯑꯣ ꯑꯗꯨꯏꯗꯣ ꯍꯥꯎꯕꯅꯦ ꯖꯥꯝꯗꯣ ꯑꯗꯨꯏꯗꯣ ꯃꯍꯤ ꯁꯦꯝꯃꯒ ꯊꯛꯄꯗꯣ ꯑꯗꯨꯁꯨ ꯌꯥꯝ ꯍꯥꯎꯋꯦꯅ ꯍꯥꯏꯕꯅꯦꯕ ꯑꯗꯨꯗꯨꯒꯅꯦ ꯖꯝ ꯃꯣꯏ ꯗꯥꯏꯄꯦꯇꯤꯁꯀ ꯂꯩꯕ ꯃꯤꯗꯣ ꯑꯗꯨꯅ ꯆꯥꯎꯕꯗꯁꯨ ꯑꯗꯨꯝ ꯐꯩ ꯍꯥꯏ ꯃꯔꯨꯗꯁꯨ ꯊꯨꯗꯣꯛꯑꯒ ꯆꯥꯕ ꯑꯗꯨꯗꯤ ꯃꯌꯥꯝꯒ ꯄꯥꯜꯂꯦ ꯅꯪ ꯅꯨꯡꯉꯥꯏꯔꯝꯃꯅꯤ ꯃꯌꯥꯝ ꯆꯠꯁꯤꯟꯕꯗꯨ ꯍꯥꯎꯔꯝꯃꯅꯤ ꯐꯔꯅꯤ
ꯎꯝ ꯍꯥꯎꯏ ꯍꯥꯎꯏ ꯑꯗꯨ ꯅꯣꯏ ꯆꯥꯛ ꯏꯁꯤꯡꯗꯤ ꯊꯣꯡꯉꯕꯣ ꯋꯥꯛꯀꯤꯡ ꯆꯠꯄ꯭ꯔꯣ
ꯆꯥꯛ ꯊꯣꯡꯕ ꯍꯧꯈ꯭ꯔꯦ ꯉꯁꯤꯗꯤ ꯋꯥꯀꯤꯡꯗꯣ ꯆꯠꯄꯗꯣ ꯆꯠꯂꯔꯣꯏꯁꯤꯔꯅ ꯇꯧꯕ ꯀꯥꯡ ꯌꯥꯝ ꯆꯤꯛꯄ ꯑꯗꯨꯗꯨꯒꯤ ꯋꯥꯛꯀꯤꯡ ꯆꯠꯂꯔꯣꯏ ꯆꯥꯛꯄꯨꯗꯤ ꯊꯣꯡꯕ ꯍꯧꯈ꯭ꯔꯦ ꯆꯥꯛ ꯂꯣꯏꯗꯣꯔꯦ ꯑꯗꯨ ꯃꯨꯜꯂꯕꯒꯤ ꯃꯑꯣꯡꯅꯦ ꯈꯔꯗꯤ ꯀꯨꯏꯔꯕꯅꯦ ꯊꯥꯡꯒꯠꯈꯤꯕ ꯑꯗꯨꯏꯗꯨꯒ ꯑꯩꯈꯣꯏꯗꯣ ꯀꯩꯅꯣ ꯆꯥꯔꯤꯕ ꯊꯩꯕꯣꯡꯗꯣ ꯈꯪꯕ꯭ꯔꯥ ꯑꯗꯨꯏꯗꯣ ꯉꯁꯤꯗꯣ ꯃꯣꯏ ꯉꯧꯔꯒ ꯆꯥꯕꯗꯣ ꯍꯥꯎꯋꯦ ꯍꯥꯎꯋꯦꯅ ꯍꯥꯏꯅꯕ ꯑꯗꯨꯗ ꯇꯦꯁ ꯇꯧꯔꯒ ꯌꯦꯡꯁꯦꯅ ꯊꯩꯕꯣꯡꯗꯣ ꯇꯧꯔꯝꯕꯅꯦ ꯑꯗꯣ ꯅꯪꯗꯤ ꯊꯩꯕꯣꯡ ꯆꯥꯔꯕ ꯉꯧꯕꯗ
ꯆꯥꯗꯔꯤꯌꯦ ꯆꯥꯅꯤꯡꯅꯤ ꯇꯦꯁꯇ꯭ ꯇꯧꯅꯤꯡꯉꯦ꯫
ꯍꯤ ꯇꯧ ꯍꯥꯎꯕꯅꯦ ꯊꯩꯕꯣꯡꯗꯣ ꯑꯗꯣ ꯍꯧꯖꯤꯛ ꯑꯩꯈꯣꯏꯒꯤ ꯇꯧꯋꯦꯕꯀꯣ ꯉꯁꯤ ꯑꯗꯣ ꯑꯩꯒꯤ ꯃꯃꯥꯡꯗ ꯑꯃꯨꯛꯇꯪꯗꯤ ꯆꯥꯈꯤꯕꯗꯨ ꯆꯥꯈꯤꯕꯗꯨꯅꯦ ꯑꯃꯨꯛ ꯎꯝ ꯍꯥꯎꯋꯦꯕ ꯈꯪꯕ꯭ꯔꯥ ꯑꯗꯨꯗꯨꯒꯅꯦ ꯀꯩꯅꯣ ꯇꯧꯋꯦ ꯑ ꯆꯥꯈꯤꯕꯗꯨꯗꯤ ꯍꯥꯎꯋꯦ ꯑꯗꯣ ꯉꯁꯤꯒꯤꯁꯤꯅ ꯈꯤꯇꯪ ꯑꯩꯈꯣꯏꯗꯣ ꯍꯩꯇꯕ ꯐꯖꯅ ꯁꯦꯝꯕꯗꯣ ꯑꯗꯨꯗꯨꯒꯤ ꯍꯥꯎꯕ ꯈꯤꯇꯪꯗꯤ ꯋꯥꯠ ꯆꯠꯂꯦ ꯑꯗꯨ ꯈꯪꯗꯦ ꯀꯃꯥꯏꯅ ꯇꯧꯔꯝꯗꯣꯏꯅꯣ
ꯑꯗꯨ ꯉꯥꯔꯤꯔ ꯀꯩꯅꯣꯝ ꯍꯥꯞꯆꯤꯜꯂꯗꯤ ꯍꯦꯟꯅ ꯍꯥꯎ ꯃꯗꯕꯔ ꯃꯥ
ꯃꯥꯜꯂꯦ ꯑꯗꯨꯗꯣ ꯑꯩꯅꯅꯦ ꯃꯃꯥꯡꯗ ꯁꯤ ꯍꯣꯁꯇꯦꯜ ꯂꯩꯔꯤꯀꯥꯗꯣ ꯑꯗꯨꯀꯥꯟꯗ ꯏꯔꯣꯝꯕ ꯅꯠꯇꯦ ꯁꯤꯡꯖꯨ ꯆꯥꯈ꯭ꯔꯦꯕ ꯑꯗꯨꯗꯨꯒꯤ ꯑꯗꯨꯗꯤ ꯌꯥꯝ ꯍꯥꯎꯈꯤꯕꯕ ꯁꯤꯡꯖꯨꯗꯣ
ꯑꯗꯨ ꯀꯥꯡꯒꯧꯗꯣ ꯉꯥꯔꯤ ꯈꯔ ꯍꯥꯞꯆꯤꯜꯂꯣ
ꯎ ꯉꯒꯥꯔꯤ ꯍꯥ ꯍꯥꯞꯆꯤꯟꯁꯤꯔ ꯍꯥꯎꯕ ꯌꯦꯡꯁꯤꯔ ꯑꯗꯨꯗꯤ ꯉꯥꯔꯤꯗꯣ ꯍꯥꯞꯆꯜꯂꯁꯦ ꯑꯗꯨꯗꯨꯒ ꯑꯃꯨꯛ ꯇꯧꯍꯜꯂꯁꯦ ꯅꯠꯇ꯭ꯔꯗꯤ ꯍꯍꯥꯎ ꯍꯥꯎꯔꯔꯣꯏ ꯃꯍꯥꯎ ꯑꯃ ꯊꯣꯛꯇ꯭ꯔꯦꯕ ꯑꯩ ꯈꯪꯉꯦꯕ
ꯗ
ꯃꯥꯅ ꯑꯗꯣ ꯉꯥꯔꯤ ꯍꯥꯞꯁꯦꯅ ꯍꯥꯏꯌꯦ
ꯑꯗꯣ ꯉꯥꯔꯤ ꯉꯥꯔꯤ ꯍꯥꯞꯄꯣ ꯉꯥꯔꯤ ꯍꯥꯞꯄꯒꯅ ꯍꯦꯟꯅ ꯍꯥꯎꯒꯗꯕ ꯃꯥꯜꯂꯦ
ꯑꯥ ꯉꯥꯔꯤ ꯍꯥꯞꯄꯅ ꯍꯥꯎꯗꯧ ꯃꯥꯜꯂꯦ ꯑꯗꯨ ꯈꯪꯗꯦ ꯃꯥ ꯍꯥꯞꯇ꯭ꯔꯕꯅꯤꯅ ꯑꯗꯨꯝ ꯇꯣꯛꯑꯒꯗ꯭ꯔꯥ ꯈꯪꯗꯦꯅꯦ ꯃꯥꯒꯤꯗꯣ ꯑꯗꯨ ꯈꯪꯗꯦ ꯑꯗꯨꯝ ꯄꯪꯆꯥ ꯆꯥꯔꯁꯤꯁ ꯉꯁꯤꯗꯤ ꯄꯥꯛꯅ ꯁꯤꯟꯅꯅꯕ ꯍꯥꯕꯅꯁꯨ ꯁꯤꯒ ꯇꯧꯔꯁꯤ
ꯑꯗꯣ ꯅꯣꯏ ꯑꯦꯛꯖꯥꯝꯁꯨ ꯀꯨꯏꯗ꯭ꯔꯕꯅꯤꯅ ꯂꯥꯏꯔꯤꯛ ꯂꯥꯏꯁꯨꯨꯗꯤ ꯀꯃꯥꯏ ꯀꯃꯥꯏ ꯇꯧꯔꯤꯌꯦ
ꯑꯁ ꯂꯥꯏꯔꯤꯛ ꯄꯥꯗꯕꯗꯣ ꯁꯀ꯭ꯋꯥ ꯄꯥꯗ꯭ꯔꯦ ꯂꯥꯏꯔꯤꯛ ꯁꯀ꯭ꯋꯥ ꯄꯥꯗꯕꯒꯤ ꯀꯩꯅꯣꯃ ꯇꯧꯔꯦꯕ ꯍꯥꯏꯗꯤ ꯌꯥꯝ ꯍꯦꯟꯅ ꯜꯂꯦꯕ ꯂꯥꯏꯔꯤꯛ ꯄꯥꯗꯕꯁꯦ ꯑꯗꯨꯝ ꯆꯥꯕꯤ ꯊꯛꯄꯤ ꯑꯗꯩꯗꯤ ꯀꯣꯏꯕꯤ ꯀꯣꯏꯕꯅ ꯅꯠꯇꯦ ꯑꯗꯨꯝ ꯆꯥꯕꯤ ꯊꯛꯄꯤꯗ ꯑꯗꯨꯝ ꯇꯧꯔꯒ ꯂꯩꯔꯦꯕ ꯂꯥꯏꯔꯤꯛꯁꯦ ꯄꯥꯗ꯭ꯔꯕꯅꯤꯅ ꯍꯌꯦꯡ ꯑꯦꯛꯖꯥꯝꯗꯅ ꯀꯃꯥꯏꯅ ꯇꯧꯒꯗꯣꯏꯅꯣ ꯈꯪꯗꯦ ꯑꯗꯣ ꯇꯧꯔꯤ ꯄꯥꯗꯕꯤ ꯂꯩ ꯍꯧꯖꯤꯛꯁꯨ
ꯑ ꯑꯗꯣ ꯑꯩꯈꯣꯏꯗꯤ ꯋꯥꯠꯂꯤꯌꯦ ꯑꯣꯒꯁꯇꯅꯤ ꯍꯥꯏꯌꯦ ꯑꯗꯣ ꯗꯦꯠ ꯍꯟꯗꯛꯀꯤ ꯁꯚꯦꯟꯗ ꯑꯃ ꯂꯩꯌꯦ ꯆꯥꯃ ꯑꯃ ꯑꯗꯨꯒ ꯇꯥꯗ ꯑꯩꯅ
ꯑꯣ ꯑꯗꯨꯗꯤ ꯑꯩꯈꯣꯏꯁꯨ ꯁꯚꯦꯟꯗꯅꯤ ꯑꯗꯨꯗꯤ ꯅꯣꯏꯒ ꯑꯩꯈꯣꯏꯒ ꯃꯥꯟꯅꯔꯝꯕꯁꯨ ꯌꯥꯏꯌꯦ ꯅꯣꯏꯒꯤ ꯅꯪꯗꯤ ꯁꯕꯖꯦꯛ ꯀꯩ ꯂꯧꯒꯦ ꯀꯩ ꯍꯧꯖꯤꯛ ꯑꯣꯏꯅ ꯂꯧꯒꯦ ꯗꯣ ꯍꯥꯏꯥꯏꯗꯤ ꯍꯥꯏꯔ
ꯏꯁꯩꯒꯤ ꯃꯔꯝꯗ ꯑꯃ ꯂꯧꯋꯦꯕ
ꯑꯣ ꯍꯣꯏꯅꯦ ꯅꯨꯡꯉꯥꯏꯔꯝꯒꯅꯤ ꯅꯪꯗꯤ ꯏꯁꯩ ꯁꯛꯀꯤ ꯇꯧꯕꯗꯨꯗꯤ ꯀꯃꯥꯏ ꯀꯃꯥꯏꯅ ꯇꯧꯒꯦꯅꯪ ꯑꯗꯨꯝ ꯅꯨꯡꯉꯥꯏꯕ꯭ꯔꯣ ꯅꯪ ꯇꯧꯕꯗꯣ ꯅꯨꯡꯉꯥꯏꯔꯤꯕꯣ
ꯑ ꯍꯥꯏꯗꯤ ꯋꯥꯁꯨ ꯋꯥꯏꯑꯦ ꯌꯥꯝꯅ
ꯍꯣꯏ ꯋꯥꯗ꯭ꯔꯗꯤ ꯀꯃꯥꯏ ꯅꯨꯡꯉꯥꯏꯅꯤ ꯅꯠꯇ꯭ꯔꯥ ꯑꯗꯨꯃꯥꯏꯅ ꯈꯟꯗꯣꯛꯑꯅꯤ ꯑꯗꯨꯗꯨꯒ ꯇꯧꯔꯣ ꯅꯪ ꯑꯁ ꯑꯗꯨꯗꯤ ꯅꯪ ꯏꯁꯩꯁꯨ ꯇꯧꯔꯕꯅꯤꯅ ꯏꯁꯩ ꯁꯛꯄ ꯑꯗꯩꯗꯤ ꯚꯥꯏꯂꯤꯟ ꯈꯣꯡꯕ ꯑꯗꯩ ꯇꯤ ꯀꯩꯅꯣ ꯅꯣꯏꯒꯤ ꯏꯟꯁꯇ꯭ꯔꯨꯃꯦꯟ ꯃꯌꯥꯝꯗꯨꯣ ꯅꯪ ꯁꯤꯖꯤꯟꯅꯕ ꯍꯩꯔꯝꯃꯅꯤꯅꯦ
ꯎꯝ ꯈꯗꯤꯛ ꯍꯪꯉꯦ ꯅꯣꯔꯤ ꯗꯤ ꯂꯩꯌꯦꯕ ꯑꯃ ꯐꯖꯅ ꯍꯩꯕꯗꯤ ꯅꯠꯇꯦꯗ
ꯑꯣ ꯍꯣꯏ ꯈꯔ ꯈꯔ ꯍꯩꯖꯤꯟꯕꯗꯨ ꯐꯩꯗ ꯍꯩꯖꯤꯜꯂꯣ ꯑꯗꯨꯗꯨꯒ ꯑꯩꯗꯤ ꯀꯞꯄꯨ ꯀꯞꯄꯛꯇꯣꯔꯦ ꯇꯧꯔꯤꯁꯦ ꯍꯧꯖꯤꯛ ꯃꯥꯒꯤ ꯀꯩꯅꯣꯃꯅ ꯑꯩꯈꯣꯏꯒꯤ ꯍꯧꯖꯤꯛꯁꯨ ꯊꯩꯕꯣꯡ ꯉꯧꯔꯤꯕ ꯑꯗꯨꯗꯨ ꯒꯤꯅꯦ ꯃꯅꯝꯁꯤꯅꯅꯦ ꯍꯧꯖꯤꯛꯁꯦ ꯑꯩ ꯍꯥꯀꯠꯊꯣꯔꯦꯕ ꯑꯗꯣ ꯅꯥꯇꯣꯟꯁꯦ ꯃꯍꯤ ꯆꯦꯜꯂꯦ ꯍꯥꯏꯕ ꯑꯩꯗꯣ
ꯎꯝ ꯎꯝ ꯇꯣꯟꯗꯨ ꯃꯦꯟꯁꯤꯜꯂꯣ ꯅꯠꯇ꯭ꯔꯒ ꯃꯄꯥꯟꯗ ꯊꯣꯛꯀꯦ ꯊꯣꯛꯑꯔꯨ ꯃꯄꯥꯟꯗ
ꯑꯗꯨꯃꯥꯏꯅ ꯇꯧꯕꯅ ꯐꯒꯗ꯭ꯔꯥ ꯈꯪꯗꯦ ꯑꯗꯣ ꯑꯩꯁꯦ ꯁꯥꯏꯌꯦꯅ ꯑꯃꯨꯛꯁꯨ ꯀꯩꯅꯣ ꯇꯧꯊꯣꯛꯀꯦꯅ ꯎꯝ ꯋꯥꯁꯔꯨꯝ ꯆꯠꯂꯨꯒꯦꯅ ꯇꯧꯔꯝꯕ ꯑꯗꯨꯗꯨꯒꯤ ꯏꯁꯥꯁꯦ ꯂꯩꯕꯁꯤꯗ ꯃꯄꯥꯟꯁꯤꯗ ꯑꯃꯨꯛ ꯊꯣꯛꯎꯔꯒꯗꯤ ꯍꯥꯏꯕꯒꯤ ꯋꯥꯈꯜ ꯑꯃ ꯗꯤ ꯑꯩ ꯈꯤꯇꯪ ꯈꯪꯗꯦ ꯑꯗꯨ ꯈꯪ ꯑꯩ ꯃꯄꯥꯟꯗ ꯑꯣꯏꯅ ꯊꯣꯛꯑꯒ ꯂꯩꯔꯒꯦ ꯍꯧꯖꯤꯛ ꯂꯩꯔꯦ ꯑꯩ ꯃꯄꯥꯟꯗ ꯂꯩꯔꯦ ꯑꯩꯈꯣꯏꯒꯤ ꯊꯣꯡꯁꯦ ꯁꯤꯁꯨ ꯀꯒꯥ ꯝꯒ ꯌꯥꯝ ꯇꯧꯋꯦꯕ
ꯑꯥ
ꯏꯠ
ꯑꯗꯨꯒꯤ ꯑꯣꯏꯔꯝꯒꯅꯤꯌꯦ
ꯑ ꯑꯗꯣ ꯅꯨꯡꯁꯤꯠ ꯑꯁꯣꯝꯒꯤ ꯊꯣꯡꯁꯤꯒ ꯑ ꯁꯣꯝꯒꯤꯁꯤꯒ ꯅꯠꯇ꯭ꯔꯒ ꯑꯩꯈꯣꯏ ꯀꯥꯁꯦ ꯅꯨꯡꯁꯤꯠ ꯁꯤꯠꯄ ꯗꯥꯏꯔꯦꯛ ꯕ ꯃꯐꯝ ꯃꯐꯝꯒꯨꯝꯕ ꯇꯥ ꯑꯣꯏꯕ ꯃꯥꯜꯂꯦꯕ ꯑꯗꯨꯗꯨꯒꯤꯅꯦ ꯊꯣꯡꯁꯦ ꯀꯟꯅ ꯒꯝ ꯝ ꯇꯧꯕꯁꯤꯗ ꯇꯦꯛꯇꯣꯔꯦ ꯍꯥꯏꯕ
ꯍꯣꯏ ꯅꯨꯡꯁꯤꯥꯔꯝꯒꯅꯤ ꯃꯔꯝ
ꯑ ꯑꯗꯣ ꯅꯪꯅ ꯂꯩꯕ ꯅꯪꯒꯤ ꯔꯨꯝꯗꯨꯗꯤ ꯀꯃꯥꯏ ꯀꯃꯥꯏꯅ ꯇꯧꯒꯦ ꯑꯗꯨꯝ ꯅꯨꯡꯉꯥꯏꯕ꯭ꯔꯣ ꯐꯦꯟ ꯀꯩꯀꯥ ꯂꯣꯏꯅ ꯌꯥꯕ꯭ꯔꯣ ꯂꯥꯏꯛ ꯀꯦ ꯀꯥꯗꯣ
ꯍꯣꯏ ꯂꯥꯏꯠ ꯌꯥꯏ ꯂꯣꯏꯅꯃꯛ ꯐꯦꯟꯁꯨ ꯌꯥꯏ ꯑꯗꯣ ꯑꯩꯗ ꯍꯨꯃꯥꯡꯗꯤ ꯈꯔ ꯁꯧꯋꯦ ꯅꯨꯡꯗꯥꯡꯗ ꯑꯩꯗꯨ ꯑꯩ ꯐꯃꯨꯡꯗꯨꯣ ꯎꯝ ꯐꯦꯟꯗꯣ ꯈꯔ ꯌꯧꯕ ꯋꯥꯠꯂꯦ ꯑꯗꯨꯒꯤ
ꯑꯣ ꯑꯁ ꯅꯨꯡꯉꯥꯏꯇꯦꯅꯦ ꯑꯣ ꯅꯪ ꯅꯪ ꯁꯥꯕꯗꯣ ꯉꯝꯗꯕꯅꯤꯅ ꯐꯦꯟ ꯉꯧꯗꯕꯅꯤꯅ ꯅꯪ ꯁꯥꯔ ꯇꯨꯝꯕꯗꯨ ꯑꯁ ꯌꯥꯗꯕꯗꯨ ꯅꯨꯡꯉꯥꯏꯇꯦꯅ ꯑꯗꯨꯗꯤ ꯀꯃꯥꯏꯅ ꯇꯧꯔꯦ
ꯑꯩꯗ ꯑꯗꯨ ꯑꯗꯨꯝ ꯌꯥꯅꯕꯗꯤ ꯑꯗꯨꯝ ꯇꯨꯝꯃꯦ ꯃꯈꯥꯗ ꯊꯥꯔꯒ ꯉꯍꯥꯛꯇꯪ ꯇꯨꯝꯕꯁꯨ ꯌꯥꯎꯋꯦ ꯀꯥꯡꯁꯦ ꯑꯃꯨꯛ ꯍꯧꯒꯠꯂ ꯆꯂꯒ ꯐꯃꯨꯡꯗ ꯑꯃꯨꯛ ꯆꯪꯕ ꯑꯗꯨꯃꯥꯏꯅ ꯇꯧꯋꯦ
ꯑꯣ ꯑꯗꯨꯗꯣ ꯅꯪꯒꯤ ꯀꯥꯡꯒꯟꯗꯣ ꯀꯔꯝꯕ ꯈꯟꯒꯦ ꯍꯥꯏꯗꯤ ꯑꯗꯨꯝ ꯅꯨꯡꯁꯤꯠ ꯆꯪꯕꯤꯗꯨ ꯑꯣꯏꯕ꯭ꯔꯥ ꯅꯠꯇ꯭ꯔꯒꯅ
ꯅꯨꯡꯁꯤ ꯆꯪ ꯄꯨꯡ ꯃꯤꯗꯣ ꯑꯣꯏꯌꯦ ꯀꯨꯝꯕꯤ ꯑꯁ ꯈꯪꯗꯦ ꯈꯔ ꯀꯣꯡꯉꯦ ꯂꯟꯗꯦꯕ ꯑꯗꯨꯃꯥꯏꯅ ꯑꯣꯏꯌꯦ ꯑꯗꯨꯒꯤꯅꯦ
ꯑꯣ ꯍꯣꯏꯅꯦ ꯑꯗꯨꯗꯣ ꯈꯔ ꯀꯩꯅꯣ ꯇꯧꯕꯗꯣ ꯑꯣꯏꯔꯝꯃꯒꯗꯤ ꯐꯗꯧꯅꯦ ꯅꯪꯗꯣ ꯑꯀꯨꯝꯕꯤꯗꯨꯗꯤ ꯌꯥꯝ ꯆꯪꯒꯟꯗꯕꯅꯦꯕ ꯅꯤꯡꯊꯝꯊꯥꯗꯕꯨꯗꯤ ꯐꯕ ꯑꯗꯨꯅ ꯁꯥꯕꯅꯤꯅ ꯃꯅꯨꯡꯗ ꯆꯪꯗ꯭ꯔꯕꯅꯤꯅ ꯑꯗꯣ ꯁꯤꯗꯗꯤ ꯑꯃꯨꯛ ꯀꯥꯂꯦꯟ ꯊꯥꯗꯗꯤ ꯑꯃꯨꯛ ꯅꯨꯡꯁꯤꯠꯇꯣꯡ ꯑꯃ ꯐꯥ ꯐꯪꯉꯗꯤ ꯐꯩꯗꯅ ꯍꯣꯏꯗꯣ ꯑꯗꯣ ꯅꯪ ꯌꯦꯡꯉꯣ ꯎꯄꯥꯏ ꯂꯩꯇ꯭ꯔꯕꯅꯤꯅ ꯄꯥꯍꯪ ꯄꯪꯂꯩ ꯂꯩꯔꯕ ꯇꯥꯕꯅꯤ ꯍꯧꯖꯤꯛ ꯎꯄꯥꯏ ꯂꯩꯇꯦ ꯑꯩ ꯀꯔꯤ ꯍꯥꯏꯗꯣꯏꯅꯣ ꯈꯪꯗꯦ
ꯃꯥꯅꯤ ꯃꯥꯅꯤ ꯄꯩꯗ ꯂꯩꯒꯗꯕꯅꯤ ꯍꯧꯖꯤꯛ ꯍꯧꯖꯤꯛꯗꯨ ꯑꯗꯥ ꯊꯤꯕ ꯌꯥꯗꯦ ꯂꯥꯏꯔꯤꯛ ꯇꯝꯕ ꯂꯥꯛꯄꯅꯤ ꯑꯩꯈꯣꯏ
ꯃꯥꯅꯤ ꯂꯥꯏꯔꯤꯛ ꯇꯝꯕ ꯂ ꯂꯥꯏꯔꯤꯛ ꯅꯁꯨꯄꯥ ꯄꯥꯗꯕꯒꯤ ꯁꯤꯟ ꯑꯃ ꯇꯧꯔꯤꯁꯤꯕꯨ ꯀꯃꯥꯏꯅ ꯇꯧꯕꯅꯣ ꯅꯪ ꯌꯥꯅꯤꯡꯕꯣ
ꯑꯩ ꯌꯥꯅꯤꯡꯗꯦ ꯑꯩ ꯌꯥꯅꯤꯡꯗꯦ ꯑꯩ ꯌꯥꯝ ꯊꯤꯅ ꯑꯩ ꯌꯥꯅꯤꯡꯗꯦ ꯑꯩ ꯀꯟꯗꯦꯝ ꯇꯧꯋꯤꯗꯣ
ꯌꯥ ꯌꯥꯅꯤꯡꯗꯦꯅꯦ ꯑꯩꯁꯦ ꯇꯧꯔꯤꯁꯦ ꯑꯁ ꯑꯗꯨ ꯈꯪꯗꯦꯅꯦ ꯑ ꯍꯧꯖꯤꯛꯁꯦ ꯆꯥꯕ ꯊꯛꯄꯁꯦ ꯑꯃ ꯍꯥꯎꯕ ꯃꯇꯝ ꯑꯣꯏꯕꯩꯔꯥ ꯃꯤꯗꯤ ꯁꯥꯒꯠꯂꯛꯑꯒ ꯆꯥꯕ ꯊꯛꯄꯁꯦ ꯆꯪꯗꯦꯒꯥꯏ ꯍꯥꯏꯅꯗ꯭ꯔꯣ ꯑꯗꯣ ꯑꯩꯈꯣꯏꯗꯤ ꯑꯗꯨꯝ ꯆꯥꯕ ꯌꯥꯔꯤꯁꯤꯕꯨ ꯀꯔꯤꯒꯤꯅꯣꯕ ꯑꯩꯅ ꯍꯪꯅꯤꯡꯉꯤꯁꯦ
ꯈꯪꯗꯦ ꯑꯩꯈꯣꯏꯁꯤꯅꯦ ꯅꯣꯏꯁꯨ ꯅꯣꯏꯗꯦ ꯑꯗꯨꯝꯕꯁꯨ ꯆꯥꯏ ꯀꯃꯥꯏꯅ ꯇꯧꯔꯤꯅꯣ ꯍꯣꯡꯒꯦ
ꯑꯗꯨꯅꯦ ꯈꯪꯗꯦ ꯀꯃꯥꯏꯅ ꯇꯔꯤꯅꯣ
ꯅ꯭ꯔꯥ
ꯉꯛꯑꯦ ꯉꯛꯑꯦ ꯑꯗꯨ ꯀꯃꯥꯏꯅ ꯇꯧ ꯇꯧꯒꯅꯣ ꯈꯪꯗꯦ ꯑꯗꯨꯝ ꯀꯩꯅꯣ ꯇꯧꯔꯒ ꯆꯥꯕꯁꯨ ꯑꯗꯨꯝ ꯌꯥꯏ ꯅꯣꯏꯕꯁꯨ ꯅꯣꯏꯗꯦ ꯑꯗꯨꯣ ꯃꯤ ꯈꯔ ꯈꯔꯗꯤ ꯁꯨꯃꯥꯏꯅ ꯍꯥꯏꯌꯦ ꯑꯩꯗꯤ ꯑꯗꯨꯝ ꯆꯥꯔꯒ ꯑꯩꯗꯤ ꯑꯗꯨꯝ ꯑꯗꯣ ꯑꯩꯗꯤ ꯆꯥꯔꯒ ꯀꯩꯅꯣ ꯇꯧꯋꯦ ꯈꯤꯇꯪ ꯆꯥꯕꯒ ꯅꯣꯏꯕꯅ ꯍꯥꯜꯂꯦꯒ ꯍꯥꯏꯅꯩ ꯑꯗꯨ ꯍꯥꯏꯕ ꯇꯥꯗ꯭ꯔꯣꯃꯤ
ꯍꯣꯏ ꯑꯗꯨꯝ ꯅꯣꯏꯒꯟꯕ ꯃꯤꯗꯤ ꯌꯥꯝꯅ ꯈꯤꯇꯪ ꯆꯥꯔꯁꯨ ꯅꯣꯏꯕ ꯅꯣꯏ ꯃꯣꯏꯗꯤꯦꯔꯤꯗ
ꯍꯣꯏ ꯑꯗꯨꯅꯦ ꯑꯗꯨ ꯀꯃꯥꯏꯅ ꯇꯧ ꯑꯩꯈꯣꯏꯁꯤꯅ ꯆꯥꯒꯤꯈꯩꯁꯦ ꯀ꯭ꯋꯥꯏꯝꯕ ꯊꯝꯃꯤꯅꯣ ꯈꯪꯕ ꯈꯪꯗꯦ ꯍꯥꯏꯕ ꯃ ꯑꯃꯇ ꯀꯥꯗ꯭ꯔꯕꯣ ꯈꯪꯗꯦ
ꯈꯪꯗꯦ ꯑꯩꯈꯣꯏꯁꯦ ꯍꯥꯃꯦꯡꯂ ꯈꯪꯗꯦ ꯆꯈꯥꯎ ꯑꯅꯤ ꯄꯥꯟꯕ ꯈꯪꯗꯦ
ꯑꯆ ꯑꯁꯥ ꯑꯝꯇ ꯂꯧꯊꯣꯛꯑ ꯌꯦꯡꯊꯣꯛꯎꯨꯁꯤꯔꯣ ꯆꯥꯛꯈꯥꯎꯁꯦ ꯑꯅꯤ ꯄꯥꯟꯕ꯭ꯔꯅ ꯌꯦꯡꯊꯣꯛꯎꯁꯤꯁꯦ ꯑꯝꯇ ꯆꯠꯂꯒ ꯀꯌꯥꯃꯨꯛ ꯌꯥꯝ ꯄꯤꯛꯈ꯭ꯔꯕ ꯆꯈꯥꯎꯅꯣ ꯅꯠꯇ꯭ꯔꯒꯅ ꯂ꯭ꯔ ꯑꯍꯨꯝꯂ꯭ꯔ ꯍꯥꯏꯕ ꯌꯦꯊꯣꯛꯎꯔ ꯅꯠꯇ꯭ꯔꯒꯅ ꯑꯩꯏ ꯇꯥꯏꯞꯇ ꯑꯃ ꯃꯣꯏꯒꯤ ꯍꯝꯗ ꯇꯨꯡꯁꯤꯜꯂꯒ ꯊꯝꯃꯤꯖꯥꯠꯂꯣ
ꯈꯪꯅꯤ ꯇꯨꯡꯁꯤꯂ ꯑꯗꯨꯝ ꯃꯄꯥꯟꯗꯗꯤ ꯆꯠꯊꯣꯛꯇ꯭ꯔꯕꯤꯒꯤ ꯑꯣꯏꯔꯒ ꯑꯗꯨꯝ ꯃꯅꯨꯡꯗ ꯑꯗꯨꯝ ꯂꯩꯁꯜꯂꯖꯥꯔꯣ
ꯐꯪꯗꯦꯅ ꯑꯗꯨꯅꯦ ꯃꯤꯒꯤꯗꯤ ꯃꯥ ꯆꯠꯂꯝꯃꯀꯥꯟꯗ ꯑꯃꯨꯛ ꯂꯧꯊꯣꯛꯑ ꯆꯥꯕ ꯌꯥꯏ ꯍꯥꯏꯗ꯭ꯔꯣ
ꯎꯝ ꯃꯤꯁꯨ ꯋꯥꯋꯥꯛꯀꯤꯡ ꯌꯥꯝ ꯆꯠꯅꯩꯅꯦ ꯍꯧꯖꯤꯛ ꯍꯧꯖꯤꯛ ꯑꯩ ꯃꯄꯥꯟꯗ ꯎꯏꯌꯦ ꯁꯤꯗ ꯃꯤ ꯃꯌꯥꯝ ꯂꯝꯕꯤꯗ ꯆꯠꯅꯩꯌꯦ
ꯆꯠꯅꯔꯝꯒꯅꯤ ꯍꯧꯖꯤꯛ ꯅꯨꯡꯗꯥꯡ ꯋꯥꯏꯔꯝ ꯑꯣꯏꯔꯕꯝꯃꯤꯅ ꯑꯩꯈꯣꯏꯁꯨ ꯅꯍꯥꯟꯈꯩꯗꯤ ꯁꯨꯝ ꯀꯥꯟꯗ ꯋꯥꯋꯀꯤꯡ ꯆꯠꯄ ꯑꯗꯨꯃꯥꯏꯅꯗꯤ ꯑꯣꯏꯗꯤ ꯑꯣꯏꯕꯅꯤ ꯑꯗꯣ ꯉꯁꯤꯗꯤ ꯈꯔ ꯉꯟꯅ ꯆꯥꯛ ꯆꯥꯔꯁꯦꯅ ꯍꯥꯏꯕ ꯑꯩꯈꯣꯏ ꯏꯃꯥꯟꯅꯕꯤ ꯑꯃꯒꯤ ꯏꯃꯥꯟꯅꯕꯤ ꯑꯃꯁꯨ ꯂꯥꯛꯑꯦ ꯑꯗꯨꯅ ꯃꯥꯅ ꯃꯃꯥꯟꯅꯕꯤꯗꯣ ꯆꯠ꯭ꯔꯤꯀꯥꯟꯗ ꯆꯥꯛꯁꯦ ꯄꯤꯖꯅꯤꯡꯕ ꯃꯥꯜꯂꯦ ꯑꯗꯨꯅ ꯃꯥꯅ ꯍꯥꯎꯅ ꯊꯣꯡꯉꯑꯦ ꯏꯟꯁꯥꯡ ꯑ ꯍꯥꯎꯕ ꯑꯗꯨꯗꯨꯒ ꯃꯥꯅ ꯄꯤꯖ ꯆꯗꯣꯏꯅꯦ ꯑꯩꯈꯣꯏ ꯃꯈꯈꯩ ꯂꯣꯏ ꯆꯥꯃꯤꯟꯅꯗꯣꯏꯅꯦ
ꯎꯝ ꯍꯣ ꯍꯣꯏ ꯐꯔꯦ ꯐꯔꯦ ꯑꯗꯨ ꯑꯗꯨꯗꯤ ꯅꯣꯏꯁꯨ ꯆꯥꯊꯣꯛꯑꯣ ꯑꯩꯁꯨ ꯊꯝꯃꯒꯦ ꯑꯗꯨꯗꯤ
ꯍꯣꯏ ꯍꯣꯏ ꯊꯝꯅꯕ ꯇꯧꯔꯣ ꯆꯥꯊꯣꯛꯑꯣ
ꯍꯣꯏ ꯊꯝꯃꯒꯦ ꯀꯣ ꯑꯗꯨꯤꯗꯤ ꯊꯃꯦ ꯊꯃꯦ